ꯍꯜꯂꯣ
ꯑꯣ ꯑꯣ
ꯍꯜꯂꯣ ꯇꯥꯕ꯭ꯔꯣ
ꯑꯣ ꯚꯥꯏ
ꯑꯗꯨꯝ ꯇꯥꯏꯅꯦ
ꯑꯦ
ꯃꯄꯥꯟꯗ
ꯑꯥ
ꯇꯥꯕ꯭ꯔꯣ
ꯅꯈꯣꯟꯗꯣ
ꯑꯥ
ꯅꯣꯡ ꯀꯟꯅ ꯇꯥꯕꯒꯤꯀꯣ
ꯍꯣꯏ ꯍꯣꯏ
ꯅꯣꯏꯗꯗꯤ ꯅꯣꯡ ꯆꯨꯗ ꯆꯨꯗꯕ꯭ꯔꯣ
ꯅꯣꯡ ꯊꯣꯏ ꯆꯨꯗꯦꯗ
ꯑꯣ
ꯀꯩ ꯃꯊꯦꯜ ꯆꯥꯔꯒꯦ
ꯑꯁ ꯉꯁꯤ ꯑ
ꯑꯣ ꯍꯥꯥꯎꯔꯝꯃꯅꯤ
ꯑꯣ
ꯍꯣꯏ ꯃꯇꯝ ꯆꯥꯔꯗꯤ ꯍꯥꯎꯗꯕꯅꯤ ꯑꯗꯨ ꯍꯧꯖꯤꯛꯇꯤ ꯄꯨꯔ ꯐ꯭ꯔꯦꯁ ꯑꯣꯏꯕꯅꯤꯅꯀꯣ
ꯑꯥ
ꯑꯗꯨꯝ ꯍꯥꯎꯋꯦ ꯍꯥꯏꯕ ꯇꯥꯔꯦ ꯍꯧꯖꯤꯛ ꯍꯧꯖꯤꯛꯗꯤ ꯌꯥꯝ ꯔꯤꯄꯤꯠ ꯆꯥꯔꯗꯤ ꯍꯥꯎꯇꯕꯅꯦꯕ ꯈꯣꯏ
ꯎꯝ ꯍꯥꯎꯕꯅꯦ ꯐꯖꯅ ꯊꯣꯡꯉꯒꯀꯣ
ꯑꯥ ꯅꯣꯏ ꯀꯔꯤ ꯏꯟꯁꯥꯡ ꯆꯥꯒꯦ
ꯑꯩꯗꯤ ꯉꯁꯤꯗꯤ ꯉꯥ ꯑꯣꯏꯅ ꯆꯥꯔꯦ
ꯑꯣ ꯑꯍꯥꯎꯕ ꯆꯥꯏꯅꯦ
ꯎꯝ ꯉꯥ ꯑꯣꯏ ꯉꯥ ꯑꯣꯏꯅ ꯆꯥꯔꯦ ꯉ ꯉꯁꯤꯗꯤ
ꯑꯣ ꯑꯍꯥꯎꯕ ꯆꯥꯏꯅ ꯑꯗꯨꯗꯤ ꯇꯥꯕ꯭ꯔꯣ
ꯉꯁꯤ ꯈꯛꯅꯤꯍꯦ ꯎꯝ ꯑꯧ ꯕꯣꯜꯗꯤ ꯌꯦꯡꯗꯨꯏꯔꯣ ꯇꯥꯗꯕ ꯃꯥꯂꯦ ꯃꯥꯁꯤ
ꯍꯂꯣ
ꯑꯣ ꯇꯥꯗꯕ꯭ꯔꯣ
ꯇꯥꯏꯌꯦ ꯇꯥꯏꯌꯦ
ꯑꯗꯨ ꯅꯪꯗꯤ ꯇꯝꯄꯥꯛꯇꯔ ꯆꯤꯡꯗꯔ ꯂꯩꯕꯗꯨ
ꯍꯥꯥ
ꯅꯪ ꯂꯩꯥꯏꯕꯗ ꯆꯤꯡꯗꯔꯣ ꯇꯝꯄꯥꯛꯇꯔꯣ
ꯇꯝꯄꯥꯛꯇꯅꯦ ꯇꯝꯄꯥꯛꯇ ꯏꯝꯐꯥꯜꯗꯅꯦ
ꯑꯣ
ꯕꯣꯜ ꯌꯦꯗꯣꯏꯔꯣ ꯅꯪ
ꯉꯁꯤꯁꯤ ꯉꯁꯤꯒꯤ ꯇꯥꯏꯃꯤꯡꯁꯦ ꯌꯥꯝ ꯀꯩꯅꯣ ꯇꯧꯋꯤꯅꯦ ꯋꯥꯟ ꯊꯥꯔꯇꯤ ꯋꯥꯟ ꯊꯥꯔꯇꯤꯗꯒꯤ ꯍꯥꯎꯅꯤꯀꯣ
ꯑꯥ
ꯋꯥꯟ ꯊꯥꯔꯇꯤ ꯖꯔꯃꯅꯤꯒ ꯀꯅꯥ ꯀꯔꯤꯔꯣ ꯑꯥ ꯑꯥꯏꯕꯣꯔꯤ ꯀꯣꯁꯔꯣ
ꯑꯥ ꯃꯤꯡꯗꯣ ꯐꯖꯅ ꯑ ꯍꯥꯏꯌꯣ ꯍꯥꯏꯌꯣ ꯃꯣꯏꯒꯤ ꯑꯣꯄꯣꯅꯦꯟ ꯇꯤꯝꯗꯣ ꯐꯖꯅ ꯀꯩꯅꯣ ꯏꯁꯄꯦꯂꯤꯡꯗꯣ ꯑꯩꯈꯣꯏ ꯄꯥꯊꯣꯛꯄꯗꯣ ꯉꯥꯡꯊꯣꯛꯄꯗꯣ ꯌꯥꯝ ꯋꯥꯕꯅꯦ ꯃꯣꯏꯒꯤ ꯀꯥꯡꯇꯔꯤ ꯅꯦꯝꯒ ꯀꯟꯇ꯭ꯔꯤ ꯃꯃꯤꯡꯒ
ꯑꯍꯝ ꯍꯣ ꯑꯗꯨꯕꯨꯗꯤ ꯈꯔ ꯌꯦꯡꯕ ꯅꯨꯡꯉꯥꯏꯅꯦ ꯑꯇꯩꯗꯤ ꯌꯦꯡ ꯌꯦꯡꯅꯤꯡꯕ ꯂꯩꯇꯦꯗ
ꯎꯨꯝ ꯄꯨꯡ ꯄꯨꯡ ꯃꯔꯤ-ꯗꯅ ꯌꯨꯝ ꯂꯩꯌꯦ ꯑꯍꯨꯝꯔꯥ ꯃꯔꯤ ꯃꯔꯤꯃꯈꯥꯏꯔꯥ ꯖꯄꯥꯟꯒ ꯀꯩꯅꯣ ꯂꯩꯌꯦ ꯅꯨꯡ ꯂꯦꯞꯇ꯭ꯔꯤꯕꯣ ꯍꯜꯂꯣ ꯍꯦꯜꯂꯣ ꯍꯜꯂꯣ ꯀꯩꯇꯧꯔꯒꯦ ꯃꯥꯁꯤꯕꯣ ꯇꯥꯕ꯭ꯔꯣ ꯚꯥꯏ ꯎꯨꯝ ꯍꯜꯂꯣ ꯎꯨꯝ ꯇꯥꯕ꯭ꯔꯣ